ꯇꯞ
ꯑꯥꯢꯌꯦ
ꯇꯨꯝꯕ꯭ꯔꯥ
ꯑꯁ ꯇꯨꯝꯗꯦꯗ ꯇꯨꯝꯅꯤꯡꯗ꯭ꯔꯦꯗ ꯉꯁꯤꯗꯤ ꯇꯨꯝꯅꯤꯡꯗ꯭ꯔꯦ ꯉꯁꯤ ꯕꯣꯜ ꯂꯩꯀꯣ
ꯂꯩ ꯍꯥꯏꯌꯦ ꯇꯨꯋꯦꯜꯐꯇ ꯍꯥꯏꯌꯦ ꯈꯪꯗꯦ ꯑꯩꯁꯨ
ꯑꯩꯁ ꯅꯪ ꯈꯪꯉꯦꯅ ꯑꯗꯨꯗꯤ ꯑꯦ ꯅꯪꯁꯨ ꯌꯦꯡꯒꯗ꯭ꯔꯕꯣ
ꯌꯦꯡꯅꯤꯡꯗꯦ
ꯗ꯭ꯔꯦꯁ ꯂꯩꯇꯦ ꯑꯩꯁꯨ ꯇꯨꯝꯅꯤꯡ ꯒꯤꯀꯣ ꯕꯣꯜ ꯌꯦꯡꯕ ꯃꯇꯝꯐꯥꯎ ꯂꯩꯇ꯭ꯔꯦ
ꯇꯨꯝꯅꯤꯡ ꯃꯟꯕꯒꯦ ꯅꯪꯕꯨ ꯋꯥꯔꯤ ꯁꯥꯕꯁꯨ ꯐꯪꯗꯕꯌꯦꯀꯣ
ꯎꯝ
ꯅꯪ ꯀꯩꯅꯣ ꯔꯦꯟꯒꯨꯝꯕꯗꯤ ꯊꯤꯕ ꯂꯣꯏꯔꯕꯣ ꯏꯝꯐꯥꯜꯗ
ꯈꯪꯗꯔꯥꯗꯤ
ꯍꯩꯅꯣ ꯅꯃꯥꯟꯅꯕ ꯑꯃ ꯂꯩꯕꯅꯦꯀꯣ ꯑꯩꯈꯣꯏ ꯈꯨꯟ ꯃꯥꯟꯅꯕꯗꯣ ꯗꯤ ꯑꯦꯝ ꯀꯣꯂꯦꯖ ꯗꯤ ꯑꯦꯝ ꯀꯣꯂꯦꯖꯇ ꯂꯩꯒꯅꯤ ꯍꯥꯏꯕ ꯅꯨꯄꯥꯗꯣ
ꯆꯥꯕ ꯉꯝꯕ꯭ꯔꯣ
ꯑꯥꯎ ꯃꯗꯣ
ꯂꯩꯌꯦ ꯍꯥꯏꯌꯦ ꯀꯦꯟꯗ ꯃꯥꯅꯤ
ꯃꯣꯏ ꯃꯣꯏ ꯃꯣꯏꯗ ꯊꯤꯕ ꯆꯠꯃꯤꯟꯅꯁꯤ ꯍꯥꯏꯌꯣ
ꯂꯩꯕ ꯆꯠꯃꯤꯟꯅꯁꯦ ꯍꯥꯏꯌꯣ ꯍꯥꯏꯕ꯭ꯔꯣ
ꯊꯤꯕ ꯔꯦꯟ ꯊꯤꯕ
ꯑꯣ ꯑꯣ ꯈꯪꯗꯦ ꯑꯁ ꯍꯣꯁꯇꯦꯜ ꯂꯩꯒꯅꯤ ꯔꯦꯟ ꯂꯩꯒꯅꯤ ꯀꯔꯤ ꯇꯧꯒꯦꯔꯣ ꯈꯪꯗꯦ ꯑꯦꯠꯃꯤꯁꯟꯁꯨ ꯑꯦꯠꯃꯤꯁꯟꯁꯨ ꯐꯪꯗ꯭ꯔꯒ ꯔꯦꯟ ꯊꯤꯒꯅꯤ ꯑꯗꯨ
ꯑꯣ ꯍꯣ ꯑꯦꯗꯃꯤꯁꯟꯗꯤ ꯐꯪꯒꯅꯤꯗ ꯀꯩꯅꯣ
ꯑꯥ ꯑꯦꯝ ꯕꯤ ꯀꯣꯂꯦꯖꯇꯣ
ꯎꯝ
ꯑꯁ ꯈꯪꯗꯦꯗ ꯐꯕ꯭ꯔꯣ ꯐꯠꯇꯕ꯭ꯔꯣ ꯌꯥꯝꯅ ꯐꯠꯇ꯭ꯔꯗꯤ ꯑꯩꯒꯤ ꯏꯄꯥꯗꯣ ꯑꯁ ꯑꯁꯤꯗ ꯂꯩꯒꯅꯨꯗ ꯍꯥꯏ ꯍꯥꯏꯔꯗꯤ ꯀꯔꯤ ꯇꯧꯒꯅꯤ
ꯈꯪꯗꯦ ꯑꯗꯨꯕꯨꯗꯤ ꯑꯩꯗꯤ ꯍꯥꯏꯐꯝ ꯈꯪꯗ꯭ꯔꯦ
ꯕꯤ ꯑꯦꯝ ꯕꯤ ꯀꯣꯂꯦꯖꯗꯣ ꯏꯁꯇꯨꯗꯦꯟ ꯇꯣꯇꯦꯜꯗꯣ ꯋꯥꯟ ꯊꯥꯎꯖꯟ ꯁꯚꯦꯟ ꯍꯟꯗ꯭ꯔꯦꯠ ꯍꯥꯏꯌꯦ ꯑꯗꯣ ꯑꯗꯨ ꯑꯗꯨꯗꯤ ꯐꯥꯒꯅꯤꯀꯣ
ꯌꯥꯝ ꯂꯩꯕ ꯃꯥꯜꯂꯦ ꯃꯤ ꯍꯣꯏ
ꯈꯪꯗꯦ ꯑꯩ ꯍꯧꯖꯤꯛꯀꯥꯟꯗꯤ ꯑꯩꯁꯨ ꯀꯨꯏꯔꯕꯅꯤꯅ ꯏꯝꯐꯥꯜꯁꯨ ꯂꯩꯇꯕ ꯑꯗꯨꯒꯨꯝꯕꯁꯨ ꯍꯪꯕ ꯍꯪꯅꯤꯉꯥꯏꯁꯨ ꯀꯅꯥꯗ ꯍꯪꯗꯣꯏꯅꯣ ꯁꯨꯝ ꯒ꯭ꯌꯥꯟ ꯇꯥꯗ꯭ꯔꯦ ꯃꯁꯥ ꯃꯁꯥꯅ ꯒ꯭ꯌꯥꯟ ꯇꯥꯔꯗꯤ ꯑꯗꯨꯝ ꯐꯒꯅꯤꯗ
ꯎꯝ ꯇ꯭ꯔꯦꯟ ꯂꯩꯔꯁꯨ ꯃꯊꯟ ꯑꯩ ꯑꯩ ꯈꯛꯇ ꯂꯩꯔꯗꯤ ꯈꯪꯗꯦꯗꯥ
ꯀꯩꯅꯣ ꯔꯦꯟ ꯂꯩꯔꯁꯨꯀꯣ ꯗꯤꯄꯣꯖꯤꯠ ꯌꯥꯝ ꯆꯪꯕꯅꯦ ꯑ ꯃꯣꯏ ꯑ ꯔꯦꯟꯒꯨꯝꯕꯗꯣ ꯑ ꯇꯣꯏꯟꯇꯤ ꯀꯦꯒꯨꯝꯕ ꯐꯤꯐꯇꯤꯟ ꯀꯦꯒꯨꯝꯕ ꯗꯤꯄꯣꯖꯤꯠ ꯆꯪꯕꯅꯦ ꯍꯣꯁꯇꯦꯜꯗꯁꯨ ꯑꯗꯨꯝ ꯆꯪꯕ ꯆꯞ ꯃꯥꯟꯅꯕꯅꯤꯗ ꯔꯦꯟ ꯂꯩꯔꯁꯨ ꯑ ꯊ꯭ꯔꯤ ꯀꯦ ꯐꯥꯏꯚ ꯀꯦ ꯑ ꯌꯨꯝ ꯐꯕꯗꯤ ꯀꯣ ꯔꯨꯝ ꯐꯕꯗꯤ ꯏꯁꯤꯡꯒꯨꯝꯕꯗꯣ ꯈꯒꯥ ꯐꯔꯗꯤ ꯐꯥꯏꯚ ꯀꯦꯒꯨꯝꯕ ꯑꯅꯤꯍꯨꯝ ꯐꯔꯗꯤ ꯑꯗꯨ ꯗꯨꯝ ꯇꯧꯕꯅꯦ ꯈꯔ ꯐꯠꯇ꯭ꯔꯗꯤ ꯇꯨ ꯀꯦ ꯇꯨ ꯄꯣꯏꯟ ꯐꯥꯏꯚ ꯨꯀꯨꯝꯕ ꯇꯧꯕ ꯑꯗꯣ ꯑ ꯍꯣꯁꯇꯦꯜꯗꯒꯤꯅ ꯍꯣꯁꯇꯦꯜꯁꯨ ꯆꯞ ꯃꯥꯟꯅꯩꯌꯦ ꯑꯗꯨꯝ ꯗꯤꯄꯣꯖꯤꯠꯇꯣ ꯀꯣ ꯑꯗꯣ ꯑ ꯊꯥꯗ ꯊ꯭ꯔꯤ ꯀꯦ ꯐꯣꯔ ꯐꯣꯔ ꯐꯥꯏꯚ ꯑꯗꯨꯝ ꯆꯞ ꯃꯥꯟꯅꯕꯅꯦ ꯍꯣꯁꯇꯦꯜꯒ ꯔꯦꯟꯁꯦ ꯍꯣꯁꯇꯦꯜꯅ ꯀꯩꯅꯣ ꯈꯔ ꯐꯗꯧ ꯃꯥꯜꯂꯦꯗ ꯑꯩꯅ ꯈꯟꯕꯗꯗꯤ ꯈꯪꯗꯦ ꯅꯣꯏ ꯐ ꯐꯕꯗꯣ ꯑꯗꯨꯝ ꯇꯧꯋꯣ ꯕꯥꯕꯥ ꯈꯣꯏ ꯇꯥꯟꯅꯔꯒ
ꯑꯁ ꯈꯪꯗꯦꯗ ꯑꯩꯗꯤ ꯔꯦꯟꯁꯨ ꯂꯩꯅꯤꯡꯉꯦ ꯍꯣꯁꯇꯦꯜꯗꯤ ꯇꯜꯂꯦꯗ ꯍꯣꯁꯇꯦꯜ ꯂꯩꯕ ꯋꯥꯈ꯭ꯔꯦ
ꯅꯣꯏ ꯅꯍꯥꯟ ꯅꯪ ꯍꯣꯁꯇꯦꯜ ꯂꯩꯕꯗꯣ ꯀꯩꯅꯣꯗꯣ ꯑ ꯏꯁꯅꯦꯄꯇꯤꯗ ꯑꯗꯣ ꯏꯁꯇ꯭ꯔꯤꯛ ꯌꯥꯝ ꯑꯣꯏꯕ꯭ꯔꯥꯅꯦ
ꯏꯁꯇ꯭ꯔꯤꯛ ꯏꯁꯇ꯭ꯔꯤꯛ ꯑꯣꯏꯗꯦꯗ
ꯑꯣ ꯑꯗꯣ ꯍꯣꯁꯇꯦꯜ ꯂꯩꯅꯤꯡꯗꯕꯁꯦ ꯀꯔꯤꯒꯤꯔ ꯑꯠ ꯏꯝꯐꯥꯜꯗꯗꯤ ꯍꯣꯁꯇꯦꯜ ꯂꯩꯕꯁꯨ ꯅꯨꯡꯉꯥꯏꯕꯅꯤꯗ ꯅꯨꯄꯥꯁꯤꯡꯒꯤꯗꯤ ꯅꯨꯄꯤꯁꯤꯡꯒꯤꯁꯨ
ꯈꯪꯗ꯭ꯔꯦ ꯁꯦꯅꯥꯄꯇꯤꯗꯗꯤ ꯑꯦꯗꯃꯤꯁꯟꯁꯨ ꯐꯥꯏꯚ ꯊꯥꯎꯖꯟ ꯐꯥꯏꯚ ꯍꯟꯗ꯭ꯔꯦꯠ ꯃꯟꯂꯤ ꯐꯤꯁꯨ ꯐꯥꯏꯚ ꯊꯥꯎꯖꯟ ꯐꯥꯏꯚ ꯍꯟꯗ꯭ꯔꯦꯗ ꯏꯟꯁꯇꯣꯝ ꯀꯔꯤ ꯏꯟꯁꯇꯣꯜꯃꯦꯟꯔꯣ ꯑꯗꯣ
ꯑꯣ ꯏꯟꯁꯇꯣꯜꯃꯦꯟ ꯂꯧꯕꯅꯦ
ꯗꯣ ꯑꯗꯣ ꯂꯧꯗꯦ ꯑꯗꯣ
ꯑꯦ ꯑꯣ ꯍꯣꯏ ꯑꯩꯅ ꯍꯥꯏꯕ ꯏꯟꯁꯇꯣꯜꯃꯦꯟꯂꯣ ꯑ ꯏꯟꯁꯇꯣꯜꯃꯦꯟꯅꯦ ꯏꯟꯁꯇꯣꯜꯃꯦꯟ ꯂꯧꯕꯅꯦ ꯍꯣꯁꯇꯦꯜꯗꯁꯨ ꯀꯩꯅꯣꯗꯁꯨ ꯔꯦꯟꯗꯁꯨ ꯑꯃꯨꯛ ꯗꯤꯄꯣꯠꯖꯤꯠ ꯑꯗꯨꯝ ꯆꯞ ꯃꯥꯟꯅꯕꯅꯤꯗ ꯏꯝꯐꯥꯜꯗꯗꯤ
ꯌꯥꯝ ꯑꯦꯛꯁꯄꯦꯟꯁꯤꯞ ꯑꯣꯏꯒꯅꯤꯅ ꯑꯗꯨꯗꯤ
ꯑꯦꯛꯁꯄꯦꯟꯁꯤꯞ ꯍꯣꯏ ꯂꯥꯏꯔꯤꯛ ꯇꯝꯗꯦ ꯈꯔꯗꯤ ꯑꯦꯛꯁꯄꯦꯟꯁꯤꯞ ꯑꯣꯏꯕꯅꯤ ꯀꯩꯅꯣ ꯅꯪ
ꯋꯥꯒꯅꯨꯍꯦ ꯃꯤꯁꯨ ꯁꯨꯃꯥꯏ ꯂꯧꯅꯕꯅꯦ ꯑꯁ ꯀꯩꯅꯣ ꯑꯥꯎꯠꯁꯥꯏꯗꯒꯨꯝꯕ ꯑꯦꯝ ꯕꯤ ꯑꯦꯒꯨꯝꯕ ꯇꯝꯕ ꯆꯠꯂꯗꯤ ꯋꯥꯟ ꯂꯥꯈ ꯇꯨ ꯂꯥꯈꯁ ꯀꯩꯅꯣ ꯇꯧꯕꯅꯦ ꯑꯦꯗꯃꯤꯁꯟꯒꯨꯝꯕ ꯏꯟꯁꯇꯣꯜꯃꯦꯟꯒꯨꯝꯕꯗꯣ
ꯎꯝ
ꯃꯤꯅ
ꯕꯤꯑꯦ ꯕꯤꯑꯦ ꯕꯤꯑꯦꯗꯤ ꯑꯦꯝꯕꯤ ꯗ ꯂꯩꯒꯅꯤ ꯍꯥꯏ ꯔꯒ ꯃꯥꯁꯇꯔꯗꯤ ꯑꯦꯝ ꯌꯨꯗ ꯈꯪꯗꯦ ꯑꯦꯝ ꯌꯨ ꯗꯤ ꯑꯦꯝ ꯌꯨ ꯑꯦꯝ ꯌꯨ ꯇ꯭ꯔꯥꯏ ꯇꯧꯒꯅꯤ ꯗꯦꯍꯂꯤ ꯌꯨꯅꯤꯚꯔꯁꯤꯇꯤꯁꯨ ꯇ꯭ꯔꯥꯏ ꯇꯧꯒꯅꯤ
ꯍꯣ ꯗꯦꯜꯍꯤ
ꯎꯝ ꯑꯩ ꯕꯤ ꯑꯦ ꯗꯥ ꯗꯦꯜꯂꯤꯗꯠ ꯆꯠꯅꯤꯡꯉꯥꯏ ꯇꯧꯕꯅꯦ ꯑꯗꯣ ꯏꯟꯇ꯭ꯔꯦꯁꯁꯨ ꯌꯥꯝꯅ ꯂꯩꯇ꯭ꯔꯦ ꯍꯧꯖꯤꯛ ꯑꯥ ꯑꯩꯒꯤ ꯃꯥꯔꯛꯁꯨ ꯑꯩꯒꯤ ꯃꯥꯔꯛꯁꯨ ꯐꯠꯇꯦꯅꯥ ꯑꯩ ꯑꯦꯟꯇ꯭ꯔꯥꯥꯟꯁ ꯇꯦꯁ ꯆꯠꯄꯗꯣ ꯑꯗꯣ ꯑꯥ ꯑꯗꯣ ꯐꯨꯜ ꯃꯥꯔꯛ ꯗꯣ ꯁꯚꯦꯟ ꯍꯟꯗ꯭ꯔꯦꯠ ꯐꯤꯐꯇꯤꯅꯦ ꯑꯩ ꯐꯣꯔ ꯍꯟꯗ꯭ꯔꯦꯗꯁꯨ ꯐꯪꯗꯦ
ꯀꯩꯁꯨ ꯀꯥꯏꯗꯦꯗ ꯑꯗꯣ ꯐꯖꯅ ꯑꯦꯝ ꯕꯤ ꯗꯥ ꯑꯃꯨꯛ ꯑꯗꯨꯝ ꯂꯩꯔꯣ ꯑꯗꯨꯒ ꯑꯥ ꯀꯣꯂꯦꯖ ꯂꯣꯏꯔꯒ ꯑꯥ ꯀꯩꯅꯣꯗ ꯑꯦꯝ ꯌꯨ ꯗꯥ ꯑꯦꯟꯇ꯭ꯔꯥꯟꯁ ꯇꯧꯅ ꯐꯪꯅꯤꯡꯉꯥꯏꯁꯨ ꯇꯧꯋꯣ ꯑꯗꯨꯗ ꯂꯩꯔꯗꯤ ꯇꯅꯕ ꯌꯥꯝ ꯃꯤ ꯂꯩꯔꯅꯤꯅ ꯏꯝꯐꯥꯜꯗ ꯑꯗꯨꯝ ꯂꯩꯔꯗꯤꯀꯣ ꯑꯗꯨꯝ ꯑꯦꯝ ꯌꯨ ꯗꯥ ꯆꯪꯕꯁꯨ ꯌꯥꯝ ꯀꯩꯅꯣ ꯇꯧꯋꯦ ꯍꯥꯏꯌꯦ ꯌꯥꯝ ꯋꯥꯏꯑꯦ ꯃꯤ ꯁꯦꯂꯦꯛꯁꯟ ꯇꯧꯔꯒꯀꯣ ꯑꯗꯨꯝꯗꯤ ꯇꯧꯕꯅꯦ
ꯈꯣꯏꯗꯤ ꯑꯦꯁ ꯇꯤ ꯎꯝ ꯑꯈꯣꯏꯗꯤ ꯑꯦꯁ ꯇꯤ ꯑꯣꯏꯔꯅꯤ ꯑꯗꯨꯝ
ꯎꯝ ꯑꯦꯁ ꯇꯤ ꯑꯣꯏꯔꯁꯨ ꯃꯔꯛ ꯃꯔꯛꯇꯗꯤ ꯐꯪꯗꯤ ꯍꯥꯏꯕꯅꯦ ꯆꯪꯅꯤꯡꯉꯥꯏ ꯅꯣꯏꯗꯤ ꯂꯩꯔꯤꯛ ꯍꯩꯕꯅꯤꯅ ꯐꯪꯗꯧ ꯃꯥꯜꯂꯦ ꯑꯩꯗꯤ ꯑꯩꯕꯨꯗꯤ ꯑꯩꯅ ꯈꯟꯕꯗ
ꯍꯣꯏ ꯇ꯭ꯔꯥꯏ ꯇꯧꯋꯣ ꯑꯗꯨꯝ ꯀꯣꯂꯦꯖ ꯂꯣꯏꯔꯒꯀꯣ ꯑꯃꯨꯛ ꯑꯥ ꯀꯩꯅꯣꯗ ꯆꯪꯅꯤꯉꯥꯏ ꯑꯦꯝ ꯌꯨ ꯗꯥ
ꯎꯝ
ꯑꯦꯝ ꯌꯨ ꯗꯤ ꯌꯥꯝꯅ ꯆꯥꯎꯋꯦ ꯍꯥꯏꯌꯦꯀꯣ?
ꯑꯥ ꯌꯥꯝ ꯆꯥꯎꯋꯦ꯫ ꯑꯩ ꯑꯃꯔꯛꯗꯤ ꯆꯠꯈ꯭ꯔꯦ ꯑꯩ ꯏꯝꯐꯥꯜꯗ ꯂꯩꯔꯁꯨ ꯆꯠꯇꯕꯅꯦ ꯑꯩꯁꯨ ꯑꯃꯔꯛ ꯆꯠꯂꯛ ꯆꯠꯄꯅꯦ ꯀꯣꯏꯗꯦꯗꯥ ꯑꯗꯨꯝ ꯆꯥ ꯍꯣꯁꯇꯦꯜꯗ ꯆꯪꯉꯒ ꯑꯥ ꯀꯩꯅꯣ ꯑꯦꯝ ꯌꯨ ꯑꯦꯝ ꯌꯨ ꯗꯥ ꯍꯣꯁꯇꯦꯜꯒꯨꯝꯕ ꯂꯣꯠ ꯑꯦꯟ ꯍꯣꯁꯇꯦꯜꯒꯨꯝꯕꯁꯨ ꯌꯥꯝ ꯂꯩꯕꯅꯦ, ꯅꯨꯄꯤꯒꯤ ꯍꯣꯁꯇꯦꯜ, ꯅꯨꯄꯥꯒꯤ ꯍꯣꯁꯇꯦꯜꯅꯀꯣ
ꯃꯡꯅꯩ
ꯀꯩꯅꯣ ꯁ꯭ꯀꯨꯜꯒꯤ ꯀꯝꯄꯥꯎꯟ ꯃꯅꯨꯡꯗ ꯍꯣꯁꯇꯦꯜ ꯑꯗꯨ ꯂꯣꯏ ꯂꯩꯕꯅꯦꯕ
ꯈꯜꯂꯒꯅꯤꯅ ꯑꯗꯨꯗꯤ
ꯍꯥꯥ ꯅꯨꯡꯉꯥꯏꯕꯅꯦ ꯎꯝ ꯑꯦ ꯍꯧꯖꯤꯛꯄꯨꯗꯤ ꯌꯥꯝ ꯆꯥꯎꯈꯠꯂꯝꯒꯅꯤ ꯑꯩꯅ ꯆꯠꯄ ꯃꯇꯝꯗꯗꯤ ꯑꯩ ꯀ꯭ꯂꯥꯁ ꯑꯦꯂꯚꯦꯟ ꯇ꯭ꯋꯦꯜꯐ ꯀꯥꯔꯤꯉꯩꯗꯅꯦ ꯍꯧꯖꯤꯛꯄꯨꯗꯤ ꯆꯍꯤꯗꯣ ꯑꯃ ꯑꯅꯤ ꯍꯨꯝ ꯃꯔꯤ ꯃꯉꯥ ꯇꯔꯨꯛ ꯇꯔꯦꯠ ꯍꯧꯖꯤꯛ ꯍꯧꯖꯤꯛꯇꯤ ꯇꯔꯨꯛ ꯇꯔꯦꯠ ꯆꯍꯤꯗꯣ ꯇꯔꯨꯛ ꯇꯔꯦꯠ ꯁꯨꯈ꯭ꯔꯦꯕ ꯑꯩ ꯆꯠꯇꯕꯗꯣ ꯍꯧꯖꯤꯛꯇꯤ ꯌꯥꯝ ꯆꯥꯎꯈꯠꯂꯝꯒꯅꯤ ꯐꯖꯅ ꯆꯦꯟꯖ ꯇꯧꯔꯝꯒꯅꯤ ꯃꯐꯝꯗꯣ
ꯎꯝ ꯍꯣꯞꯁꯥꯟꯗꯨ ꯑꯗꯨꯑꯣꯏ ꯏꯂꯚꯦꯟ ꯇꯨꯋꯦꯜꯚꯇ ꯂꯩꯕꯗꯣ ꯀꯔꯤꯁ ꯀꯔꯤ ꯁ꯭ꯀꯨꯜ ꯔꯣ
ꯑꯃꯒꯤ ꯑꯣ ꯖꯣꯟꯁꯇꯣꯟ ꯍꯥꯏꯌꯦ ꯀꯩ ꯁꯦꯀꯦꯟꯗ꯭ꯔꯤꯅꯦ ꯃꯥꯒꯤꯗꯣ ꯁꯦꯀꯦꯟꯗ꯭ꯔꯤ ꯈꯛꯇꯅꯦ
ꯑꯣ
ꯑꯇꯩ ꯄ꯭ꯔꯦꯁꯟ ꯂꯩꯇꯦ ꯃꯁꯥ
ꯐꯩ ꯐꯩꯌꯦ ꯎꯝ ꯇꯣꯞꯄꯔꯁꯨ ꯑꯗꯨꯝ ꯑꯃꯨꯛ ꯑꯗꯨꯝ ꯌꯥꯎꯕꯅꯦ ꯑꯗꯨꯒꯤ ꯁꯦꯀꯦꯟꯗ꯭ꯔꯤꯗꯁꯨ ꯎꯝ ꯂꯥꯏꯔꯤꯛ ꯍꯩꯅꯤꯡꯕ ꯃꯤ ꯃꯤꯒꯤꯗꯤ ꯑꯗꯨꯝ ꯐꯕꯅꯤꯗ ꯑꯣꯖꯥ ꯑꯣꯖꯥꯁꯤꯡꯗꯣ ꯐꯕꯅꯤꯅ ꯑꯗꯣ ꯈꯪꯗꯦ ꯂꯥꯏꯔꯤꯛ ꯍꯩꯅꯤꯡꯗꯕ ꯃꯤꯅ ꯃꯁꯥ ꯃꯁꯥꯒꯤ ꯒ꯭ꯌꯥꯟ ꯇꯥꯗ꯭ꯔꯗꯤꯀꯣ ꯑꯗꯨꯝ ꯎꯄꯥꯏ ꯂꯩꯇꯦ
ꯎꯝ
ꯃꯁꯥ ꯃꯁꯥꯒꯤ ꯑ ꯂꯥꯏꯔꯤꯛ ꯍꯩꯅꯤꯡꯕ ꯃꯤꯅ ꯑꯣꯖꯥꯅ ꯑꯦꯛꯁꯄ꯭ꯂꯦꯟ ꯇꯧꯕꯗ ꯑꯗꯨꯝ ꯇꯥꯔꯒ ꯂꯩꯒꯅꯦꯕ ꯇꯥꯅꯤꯡꯗꯕꯅ ꯃꯣ ꯑꯥꯏ ꯒꯣ ꯑꯥꯎꯠ ꯍꯥꯏꯔꯒ ꯑꯗꯨꯝ ꯊꯣꯛꯑꯒ ꯑꯗꯨꯝ ꯆꯠꯈ꯭ꯔꯅꯤ
ꯑꯩꯗꯤ ꯕꯪ ꯇꯧꯔꯔꯣꯏ ꯁ꯭ꯀꯨꯜ ꯇꯠ ꯆꯠꯅꯤꯡꯗꯗꯤ ꯌꯨꯝꯔ ꯌꯨꯝꯗ ꯂꯩꯒꯅꯤ ꯕꯪꯗꯤ ꯇꯧꯔꯔꯣꯏ
ꯎꯝ ꯍꯣꯏ ꯎꯝ ꯇꯧ ꯍꯣꯏ ꯑꯗꯨꯅ ꯐꯩ
ꯑꯦꯞꯁꯦꯟ ꯐꯥꯏꯟ ꯑꯗꯣ ꯂꯩ ꯂꯧꯕ꯭ꯔꯣ
ꯑꯩꯈꯣꯏꯒꯤ ꯑꯩ ꯑꯩꯅꯍꯥꯟ ꯀꯣ ꯗꯤ ꯑꯦꯝꯗ ꯂꯩꯕ ꯀꯥꯟꯗꯗꯤ ꯑꯦꯞꯁꯦꯟ ꯐꯥꯏꯟꯒꯨꯝꯕꯗꯤ ꯂꯧꯗꯦ
ꯐꯩꯅ ꯑꯗꯨꯗꯤ
ꯈꯔꯗꯤ ꯃꯔꯛ ꯃꯔꯛꯇꯗꯤ ꯑꯗꯨꯝ ꯑꯣꯖꯥꯅ ꯆꯩꯕꯤꯌꯦ ꯑꯁꯨꯃꯥꯏꯅ ꯇꯧꯒꯅꯨ ꯑꯦꯞꯁꯦꯟ ꯇꯧꯒꯅꯨꯗꯤ ꯑꯗꯨꯝ ꯍꯥꯏꯌꯦ ꯃꯤ ꯂꯣꯏꯅꯃꯛꯇ
ꯆꯩꯕꯤꯌꯦ
ꯆꯩꯕꯤ ꯍꯥꯏꯕꯗꯤ ꯐꯨꯗꯤ ꯐꯨꯗꯦ ꯑꯗꯨꯕꯨ ꯑꯗꯨꯝ ꯆꯩꯥꯕꯀꯣ ꯉꯥꯡꯕ
ꯑꯦꯞꯁꯦꯟ ꯇꯧꯒꯅꯨ ꯍꯥꯏꯔꯒ ꯃꯤ ꯂꯣꯏꯅꯃꯛꯇ ꯉꯥꯡꯕ ꯄ꯭ꯔꯥꯏꯚꯦꯠꯇꯗꯤ ꯑꯗꯨꯝ ꯇꯧꯗꯦ ꯄꯥꯔꯁꯣꯅꯦꯜꯗꯤ ꯇꯧꯗꯕ ꯑꯗꯨꯝ ꯍꯥꯏꯕ ꯈꯛꯇꯅꯦ ꯎꯄꯥꯏ ꯂꯩꯇꯦ ꯏꯁꯥ ꯏꯁꯥꯒꯤ ꯒ꯭ꯌꯥꯟ ꯇꯥꯗ꯭ꯔꯗꯤ ꯀꯩꯅꯣ ꯗꯣꯟꯕꯣꯁꯀꯣ ꯃꯔꯥꯝꯒꯨꯝꯕꯗꯗꯤ ꯀꯩꯅꯣ ꯇꯧꯕ ꯑꯃꯨꯛ ꯑ ꯐꯖꯅ ꯏꯁꯇ꯭ꯔꯤꯠ ꯇꯧꯔꯒ ꯃꯄꯥꯟꯁꯨ ꯊꯣꯛꯄ ꯌꯥꯗꯦ ꯕꯪꯁꯨ ꯇꯧꯕ ꯌꯥꯗꯕꯅꯤꯅꯀꯣ ꯀꯦꯊ꯭ꯂꯤꯛꯀꯤꯗꯣ
ꯎꯝ
ꯑꯗꯨꯝ ꯐꯖꯅ ꯑꯗꯨꯝ ꯂꯥꯏꯔꯤꯛ ꯍꯩꯅꯤꯡ ꯍꯩꯅꯤꯡꯗ꯭ꯔꯁꯨ ꯍꯩꯒꯅꯦꯕ ꯑꯗꯨ ꯑꯗꯨꯒꯤ ꯃꯐꯝꯗꯗꯤ
ꯎꯝ ꯁ꯭ꯀꯨꯜ ꯁ꯭ꯀꯨꯜꯅ ꯌꯥꯝ ꯁ꯭ꯇꯔꯤꯛ ꯇꯧꯔꯁꯨ ꯁ꯭ꯇꯨꯗꯦꯟ ꯁ꯭ꯇꯔꯤꯛ ꯇꯧꯔꯗꯤ ꯁ꯭ꯇꯨꯗꯦꯟꯗꯣ ꯀꯔꯤ ꯀꯔꯤ ꯇꯧꯔꯗꯤ ꯆꯥꯡꯉꯔꯣꯏꯗ
ꯑ ꯍꯣꯏ ꯑꯗꯨꯒꯤꯁꯨ ꯍꯣꯏ ꯆꯨꯝꯃꯦ
ꯊꯝꯃꯦꯀꯣ ꯑꯗꯨꯗꯤ
ꯑꯣ ꯑꯣ ꯍꯣꯏ ꯐꯔꯦ ꯐꯔꯦ ꯃꯡ ꯐꯔꯁꯦ
ꯎꯝ ꯐꯔꯁꯦ